ꯍꯜꯂꯣ
ꯍꯜꯂꯣ
ꯇꯥꯕ꯭ꯔꯣ
ꯍꯜꯂꯣ
ꯇꯥꯗꯕ꯭ꯔꯣ ꯍꯜꯂꯣ
ꯇꯥꯕ꯭ꯔꯣ
ꯑꯩꯗꯤ ꯇꯥꯏꯌꯦ ꯁꯦꯡꯗꯕ꯭ꯔꯣ ꯑꯩꯒꯤ ꯈꯣꯟꯁꯦ
ꯍꯜꯂꯣ
ꯇꯥꯏꯌꯦ ꯑꯩꯗꯤ ꯁꯦꯡꯅ ꯇꯥꯗꯕ꯭ꯔꯥ
ꯑꯣ
ꯍꯜꯂꯣ
ꯇꯥꯕ꯭ꯔꯣ
ꯍꯣꯏ ꯇꯥꯏꯌꯦ
ꯅꯪꯒꯤ ꯈꯣꯟꯖꯤꯟꯗꯣ ꯀꯩ ꯍꯥꯏꯁꯤꯔ ꯌꯥꯝ ꯎꯝ ꯑꯁ ꯌꯥꯝ ꯂꯥꯞ ꯌꯥꯝ ꯂꯥꯞꯄ ꯃꯐꯝꯗ ꯋꯥꯔꯤ ꯁꯥꯕ꯭ꯔꯥ ꯈꯪꯗꯦꯅꯦ
ꯅꯪ ꯅꯪꯒꯤ ꯚꯣꯂ꯭ꯌꯨꯝꯗꯤ ꯂꯩꯈꯠꯄ꯭ꯔꯣ
ꯍꯣꯏ ꯐꯨꯜ ꯊꯝꯕꯅꯦ ꯑꯩꯗꯤ
ꯑꯗꯨ ꯑꯣꯏꯔꯗꯤ ꯑꯩ ꯑꯩ ꯀꯟ ꯀꯟꯅ ꯍꯥꯏꯔꯛꯀꯦ
ꯍꯣꯏ ꯌꯥꯝ ꯀꯟꯅ ꯍꯥꯏꯌꯨ
ꯆꯥꯛ ꯆꯥꯔꯕꯣ ꯅꯪꯗꯤ
ꯍꯣꯏ ꯆꯥꯔꯦ ꯍꯧꯖꯤꯛꯇ
ꯎꯝ ꯆꯥꯛ ꯆꯥꯔꯕ꯭ꯔꯥ ꯍꯥꯏꯕ
ꯑꯣ ꯍꯣꯏ ꯆꯥꯛ ꯇꯣꯛꯇ ꯉꯥꯏꯔꯤ ꯍꯧꯖꯤꯛ
ꯀꯩ ꯃꯊꯦꯜꯅꯣ ꯉꯁꯤ
ꯑꯁ ꯀꯩ ꯍꯥꯏꯁꯤꯔꯥ ꯎꯝ ꯉꯥ ꯉꯥꯗꯣ ꯐ꯭ꯔꯥꯏ ꯇꯧꯋꯦ ꯑꯗꯨꯒ ꯀꯔꯤ ꯍꯥꯏꯁꯤꯔꯥ ꯃꯅꯥ ꯑꯃ ꯀꯣ
ꯎꯝ
ꯃꯅꯥ ꯕ꯭ꯔꯤꯟꯖꯥꯜ ꯕ꯭ꯔꯤꯟꯖꯥꯜ ꯃꯅꯥꯗꯣ
ꯑꯣ ꯈꯥꯃꯦꯟ ꯑꯈꯥꯕꯤꯒꯤ ꯃꯅꯥ ꯎꯝ
ꯅꯪꯗꯤ
ꯑꯩꯁꯦ ꯉꯁꯤ ꯍꯥꯎꯋꯦ ꯑꯩꯗꯤ ꯉꯁꯤꯁꯦ ꯌꯦꯟꯁꯥ ꯑꯃ ꯊꯣꯡꯉꯦ ꯑꯗꯨꯒ ꯀꯔꯣꯠ ꯑꯈꯥꯕꯤ ꯑꯃ ꯉꯧꯋꯦ ꯇꯥꯗꯕ꯭ꯔꯣ
ꯑꯥ ꯅꯪ ꯚꯣꯂꯨꯝꯁꯦ ꯐꯨꯜ ꯊꯝꯕꯅꯤ ꯑꯗꯨ ꯌꯥꯝ ꯅꯨꯡꯉꯥꯏꯇꯦ ꯈꯤꯇꯪ ꯈꯤꯇꯪ ꯇꯥꯏ
ꯃꯣꯏ ꯅꯦꯠꯋꯥꯛꯅ ꯑꯣꯏꯔꯝꯃꯅꯤ ꯑꯩꯒꯤ
ꯎꯝ ꯅꯦꯠꯋꯥꯔꯛꯇꯤ ꯐꯩ ꯇꯥꯕꯕꯨꯗꯤ ꯑꯗꯨꯝ ꯇꯥꯏ ꯑꯗꯨ ꯀ꯭ꯔꯤ ꯍꯥꯏꯁꯤꯔ ꯌꯥꯝ ꯀꯟꯗꯕ ꯍꯥꯏꯕ ꯇꯥꯔꯦ
ꯎꯝ ꯎꯝ ꯐꯔꯦ ꯑꯩ ꯀꯟꯅ ꯉꯥꯡꯉꯛꯀꯦ ꯑꯗꯨ ꯑꯣꯏꯔꯗꯤ
ꯇꯥꯏ ꯑꯗꯣ ꯌꯥꯝ ꯀꯩ ꯍꯥꯏꯁꯤꯔ
ꯎꯝ
ꯕꯣꯂꯨꯝꯗꯣ ꯈꯔ ꯂꯣ ꯑꯣꯏꯕ ꯃꯥꯜꯂꯦꯅꯦ
ꯑꯩ ꯀꯟꯅ ꯍꯥꯏꯔꯛꯀꯦ ꯇꯥꯏ
ꯍꯜꯂꯣ ꯍꯣꯏ ꯇꯥꯏ
ꯎꯝ ꯑꯗꯣ ꯉꯁꯤ ꯊꯕꯛꯁꯦ ꯅꯪ ꯀꯩ ꯀꯩ ꯇꯧꯕꯅꯣ ꯅꯪ ꯉꯁꯥꯏ ꯑꯩꯅ ꯍꯥꯏꯔꯒ ꯅꯪ ꯊꯕꯛ ꯇꯧꯔꯤꯌꯦ ꯍꯥꯏꯕꯗꯣ
ꯉꯁꯤꯗꯤ ꯐꯥꯝ ꯆꯠꯂꯦ
ꯑꯣ
ꯉꯁꯥꯏꯗꯣ
ꯎꯝ
ꯍꯜꯂꯣ
ꯇꯥꯏ ꯇꯥꯏ
ꯉꯁꯥꯏꯗꯣ ꯐꯥꯔꯝ ꯆꯠꯂꯦꯕꯀꯣ
ꯎꯝ
ꯎꯝ ꯑꯗꯨ ꯍꯜꯂꯛꯑꯒ ꯎꯝ ꯈꯣꯏ ꯆꯣꯞꯄ ꯆꯠꯂꯦ
ꯑꯁ ꯅꯨꯡꯉꯥꯏꯅꯦ
ꯐꯥꯝ ꯆꯠꯂꯒ ꯍꯥꯜꯂꯥꯛꯑꯒ ꯑ ꯂꯥꯟꯁ ꯆꯥꯔꯒ ꯈꯣꯏ ꯆꯣꯞꯄ ꯆꯠꯂꯦ
ꯐꯥꯝꯗ ꯀꯩꯀꯩ ꯊꯥꯒꯦ ꯅꯣꯏꯒꯤꯕꯣ
ꯍꯜꯂꯣ
ꯇꯥꯏꯌꯦ ꯇꯥꯏꯌꯦ
ꯑꯣ ꯈꯣꯏ ꯆꯣꯞꯄ ꯆꯠ ꯆꯠꯄꯗꯣ
ꯎꯝ
ꯎꯝ ꯋꯥꯟ ꯇꯥꯏꯝ ꯑꯃ ꯆꯣꯞꯍꯟꯕꯗꯣ ꯀꯩ ꯍꯥꯏꯁꯤꯔꯥ ꯑꯩꯒꯤ ꯈꯣꯏꯒ ꯃꯦꯁꯤ ꯂꯩꯗꯅ
ꯑꯣ ꯑꯣ ꯑꯣ
ꯑꯗꯣ ꯉꯥꯅ ꯂꯣꯏ ꯆꯥꯔꯕ
ꯑꯁ
ꯑꯗꯨ ꯈꯣꯏ ꯆꯣꯞꯄ ꯐꯪꯗ꯭ꯔꯦ ꯑꯗꯨꯒ ꯊꯔꯣꯏ ꯈꯔ ꯌꯦꯡ ꯂꯧꯔꯒ ꯂꯥꯛꯑꯦ
ꯎꯝ ꯑꯗꯣ ꯅꯊꯟꯇ ꯆꯠꯂꯤꯔꯣ ꯅꯠꯇ꯭ꯔꯒ ꯀꯅꯥ ꯀꯅꯥꯅꯣ ꯉꯥ ꯐꯥꯕꯗꯨꯕꯣ
ꯏꯃꯥꯟꯅꯕ ꯑꯃ
ꯑꯣ ꯃꯥꯗꯤ ꯐꯥꯗ꯭ꯔꯣ
ꯎꯝ ꯃꯥꯒꯤꯁꯨ ꯑꯩꯅ ꯑꯃꯨꯛ ꯇꯧꯕ ꯇꯧꯔꯒ ꯃꯥꯒꯤꯁꯨ ꯈꯣꯏꯒ ꯃꯦꯁꯤꯒ ꯉꯥꯅ ꯑꯃꯨꯛ ꯆꯥꯈ꯭ꯔꯦ ꯐꯪꯗ꯭ꯔꯦ ꯑꯗꯨ ꯀꯩ ꯍꯥꯏꯁꯤꯔꯥ ꯂꯧꯕ ꯈꯣꯏ ꯂꯧꯕ ꯑꯃꯨꯛ ꯆꯠꯄꯁꯨ ꯊꯦꯡꯒꯅꯤ ꯍꯥꯏꯅ ꯈꯟꯕ ꯑꯗꯨꯒ ꯂꯧꯕ ꯆꯠꯇ꯭ꯔꯦ ꯑꯗꯨꯝ ꯀꯩ ꯍꯥꯏꯁꯤꯔꯥ
ꯎꯝ
ꯑꯗꯨ ꯄꯥꯏꯔꯒ ꯑꯃꯨꯛ ꯊꯔꯣꯏ ꯌꯦꯡꯉ ꯑꯗꯨꯝ ꯍꯜꯂꯛꯑꯦ
ꯊꯔꯣꯏꯁꯦ ꯀꯔꯤ ꯊꯔꯣꯏ ꯑꯣꯏꯗꯣꯏꯅꯣ ꯍꯥꯏꯗꯤ ꯂꯧꯕꯨꯛꯇꯒꯤ ꯑꯣꯏꯗꯣꯏꯔꯥ ꯄꯥꯠꯇꯒꯤ ꯑꯣꯏꯗꯣꯏꯔꯥ ꯅꯣꯏꯒꯤ ꯊꯔꯣꯏꯗꯣ
ꯑꯩꯈꯣꯏ ꯊꯧꯔꯣꯏꯗꯤ ꯀꯩ ꯍꯥꯏꯁꯤꯔ ꯇꯨꯔꯦꯟꯗ
ꯑꯣ ꯌꯥꯝꯕ꯭ꯔꯥ
ꯌꯥꯝꯃꯦ ꯍꯣꯏ ꯀꯩ ꯍꯥꯏꯁꯤꯔꯥ ꯃꯤ ꯑꯇꯣꯞꯄꯁꯨ ꯑꯗꯨꯝ ꯂꯧꯕꯅꯤꯅ
ꯑꯣ
ꯑꯗꯨ ꯑꯣꯏꯔꯁꯨ ꯌꯥꯝ ꯂꯩꯔꯤ ꯍꯥꯏꯗꯤ ꯀꯔꯤ ꯍꯥꯏꯁꯤꯔꯥ ꯍꯟꯗꯛꯁꯦ ꯊꯔꯣꯏꯗ ꯈꯔ ꯄꯤꯛꯑꯦꯕ
ꯑꯣ ꯑꯣ
ꯀꯔꯤ ꯍꯥꯏꯁꯤꯔ ꯄꯤꯟꯅꯒꯨꯝꯕ ꯀꯩ ꯍꯥꯏꯁꯤꯅ ꯄꯥꯏꯔꯒ ꯆꯥꯒꯗꯕꯅꯤ ꯈꯔꯗꯤ ꯄꯤꯛꯑꯦ ꯑꯗꯨ ꯈꯔꯗꯤ ꯑꯗꯨꯝ ꯑꯗꯨꯝ ꯆꯥꯕ ꯌꯥꯕ ꯂꯩꯌꯦꯅ
ꯎꯝ
ꯑꯌꯥꯝꯕꯗꯗꯤ ꯈꯔ ꯄꯤꯛꯑꯦ ꯍꯟꯗꯛꯀꯤꯁꯦ
ꯑꯗꯣ ꯍꯧꯖꯤꯛꯁꯦ ꯅꯣꯡ ꯇꯥꯕ ꯅꯣꯡꯖꯨ ꯊꯥ ꯃꯇꯝꯅꯤꯗꯅꯀꯣ ꯑꯗꯣ ꯅꯣꯡꯖꯨꯊꯥꯁꯤꯗ ꯊꯔꯣꯏꯁꯤ ꯊꯔꯣꯏ ꯆꯥꯕꯗꯣ ꯇꯥꯕ꯭ꯔꯥ ꯑꯗꯣ ꯊꯔꯣꯏꯁꯦ ꯑꯗꯨꯝ ꯍꯥꯎꯕ꯭ꯔꯣ ꯍꯥꯏꯕꯗꯤ ꯅꯣꯡꯖꯨ ꯊꯥꯒꯤ ꯊꯔꯣꯏꯅ ꯍꯥꯎꯕ꯭ꯔꯥ ꯅꯠꯇꯕ ꯃꯇꯝ ꯑꯇꯣꯞꯄꯗꯒꯤ ꯊꯔꯣꯏꯅ ꯍꯥꯎꯕ꯭ꯔꯥ ꯊꯔꯣꯏꯁꯦ ꯍꯥꯏꯗꯤ ꯃꯆꯥꯒꯨꯝꯕ ꯊꯣꯛꯂꯛꯄ ꯂꯩꯗꯅ
ꯑꯗꯨꯕꯨꯗꯤ ꯈꯪꯗꯦꯗ ꯀꯩ ꯍꯥꯏꯁꯤꯔ ꯊꯔꯣꯏꯗꯤ ꯀꯩ ꯍꯥꯏꯁꯤꯔ ꯑꯗꯨꯝ ꯍꯥꯎꯋꯦ ꯍꯥꯏꯕ ꯌꯥꯔꯦ
ꯑꯣ ꯍꯣꯏ ꯍꯥꯎꯔꯝꯒꯅꯤ ꯅꯣꯏꯒꯤꯗꯤ ꯍꯥꯏꯕꯗꯤ ꯄꯥꯠꯇꯒꯤꯗꯤ ꯇꯨꯔꯦꯜꯒꯨꯝꯕ ꯑꯗꯨꯅꯗꯤ ꯍꯦꯟꯅ
ꯄꯥꯥꯠ ꯄꯥꯥꯠ ꯈꯔ ꯀꯔꯤ ꯍꯥꯏꯁꯤꯔꯥ ꯈꯔ ꯁꯣꯐ ꯑꯣꯏꯅ ꯄꯥꯇꯒꯤꯗꯣ
ꯑꯣ
ꯇꯥꯕ꯭ꯔꯣ
ꯇꯥꯏ ꯇꯥꯏ
ꯄꯥꯠꯇ ꯂꯧꯔꯛꯄ ꯊꯔꯣꯏꯗꯨꯗꯤ ꯈꯔ ꯁꯣꯐ ꯑꯣꯏꯅ ꯈꯔ ꯀꯟꯅ ꯑꯗꯨꯝ ꯀꯔꯤ ꯍꯥꯏꯁꯤꯔꯥ ꯎꯝ ꯃꯆꯥ ꯃꯆꯥ ꯀꯩ ꯍꯥꯏꯁꯤꯔꯥ ꯈꯪꯗ꯭ꯔꯦꯅꯦ
ꯒ꯭ꯌꯥꯟ ꯇꯥꯔꯦ ꯒ꯭ꯌꯥꯟ ꯇꯥꯔꯦ
ꯑꯩꯈꯣꯏ ꯑꯩꯈꯣꯏ ꯀꯩ ꯍꯥꯏꯁꯤꯔꯥ ꯇꯨꯔꯦꯟꯗ ꯂꯩꯕ ꯊꯔꯣꯏꯗꯨꯗꯤ ꯈꯔ ꯀꯜꯂꯤꯕ
ꯎꯝ
ꯆꯥꯕ ꯅꯪꯗꯦꯗ ꯀꯔꯤ ꯀꯔꯥ ꯁꯦꯡꯕꯅꯤ ꯑꯗꯨꯒ ꯍꯌꯦꯡꯅ ꯆꯥꯒꯗꯕꯅꯤ
ꯑꯣ ꯑꯗꯣ ꯅꯣꯏꯅ ꯈꯨꯜꯂꯛꯄꯗꯨ ꯊꯔꯣꯏ ꯈꯨꯜꯂꯛꯄꯗꯨꯕꯨ ꯆꯔꯥꯗꯤ ꯀꯣꯟꯅꯒꯗ꯭ꯔꯣ
ꯍꯣꯏꯗ ꯀꯣ ꯀꯩ ꯍꯥꯏꯁꯤꯔꯥ ꯑꯩ ꯆꯠꯄꯗꯣ ꯄꯌꯥ ꯀꯨꯏꯔꯦꯕ
ꯎꯝ
ꯎꯝꯃꯝ ꯄꯨꯡ ꯀꯌꯥ ꯍꯥꯏꯁꯤꯔ ꯄꯨꯡ ꯑꯃ ꯃꯈꯥꯏ ꯄꯨꯡ ꯑꯅꯤ ꯌꯥꯝꯕꯅꯤꯅ ꯀꯩ ꯍꯥꯏꯁꯤꯔ ꯐꯥꯖꯅ ꯊꯤꯗꯦꯕ
ꯑꯣ
ꯑꯗꯨꯝ ꯀꯩ ꯍꯥꯏꯁꯤꯔ ꯈꯝ ꯈꯔ ꯂꯩꯔꯒ ꯑꯗꯨꯝ ꯌꯥꯝꯃꯥ ꯂꯩꯕꯅꯤꯅ ꯑꯗꯨꯝ ꯂꯧꯔꯛꯑꯦ
ꯎꯝ ꯑꯗꯣ ꯊꯔꯣꯏꯁꯦ ꯍꯌꯦꯡ ꯑꯃꯨꯛ ꯅꯪ ꯈꯨꯟꯕ ꯆꯠ ꯈꯨꯟꯕ ꯆꯠꯀꯦ ꯍꯥꯏꯔꯗꯤ ꯑꯃꯨꯛ ꯂꯩꯔꯝꯒꯦꯔꯥ ꯊꯔꯣꯏ ꯃꯌꯥꯝꯁꯦ ꯍꯥꯏꯗꯤ ꯑꯗꯨꯝ ꯅꯨꯡꯇꯤ ꯈꯨꯗꯤꯡ ꯊꯔꯣꯏꯁꯦ ꯅꯪꯅ ꯅꯨꯡꯇꯤ ꯈꯨꯗꯤꯡꯒꯤ ꯈꯨꯟꯒꯦ ꯍꯥꯏꯔꯁꯨ ꯑꯗꯨꯝ ꯂꯩꯕ꯭ꯔꯥ ꯍꯥꯏꯕ ꯊꯔꯣꯏꯁꯦ ꯑꯗꯨꯝ ꯊꯣꯛꯂꯛꯄ꯭ꯔꯥ ꯍꯥꯏꯕ ꯈꯨꯅꯤꯡꯉꯥꯏ ꯍꯜꯂꯣ
ꯍꯜꯂꯣ ꯍꯧꯖꯤꯛꯀꯤꯗꯣ ꯑꯃꯨꯛ ꯍꯥꯏꯔꯛꯑꯣ ꯇꯥꯗ꯭ꯔꯦ ꯀꯩ ꯍꯥꯏꯁꯤ
ꯊꯔꯣꯏꯗꯣ ꯅꯪꯅ ꯍꯌꯦꯡ ꯉꯁꯤꯁꯨ ꯅꯪ ꯈꯨꯜꯂꯦꯗꯅ ꯑꯗꯣ ꯍꯌꯦꯡꯁꯨ ꯑꯃꯨꯛ ꯑꯩ ꯈꯨꯟꯕ ꯆꯠꯀꯦ ꯍꯥꯏꯔꯒ ꯈꯨꯟꯕ ꯆꯠꯄ ꯃꯇꯝꯗ ꯑꯗꯨꯝ ꯂꯩꯔꯝꯒꯦꯔꯥ ꯍꯥꯏꯕ ꯌꯥꯝꯅ ꯐꯪꯒꯦꯔꯥ ꯍꯥꯏꯕ
ꯍꯣꯏꯗ ꯇꯨꯔꯦꯟ ꯍꯥꯏꯁꯦ ꯀꯔꯤ ꯍꯥꯏꯁꯤꯔ ꯌꯥꯝ ꯄꯤꯛꯄ ꯅꯠꯇꯦꯕ ꯑꯥ ꯀꯔꯤ ꯍꯥꯏꯁꯤꯔ ꯎꯝ ꯁꯥꯏꯠ ꯁꯥꯏꯠ ꯑꯃ ꯔꯣꯝꯗ ꯉꯁꯤ ꯂꯧꯋꯦꯗꯅ
ꯑꯣ
ꯑꯗꯨꯒ ꯍꯌꯦꯡ ꯆꯠꯀꯦ ꯍꯥꯏꯔꯗꯤ ꯑꯃꯔꯣꯝ ꯑꯃ ꯁꯥꯏꯠꯇ
ꯑꯣ ꯑꯣ
ꯑꯗꯨꯝ ꯂꯧꯕ ꯌꯥꯕꯅꯦ ꯌꯥꯝ ꯑꯁ ꯃꯤ ꯀꯩꯍꯥꯏꯁꯤꯔ ꯈꯨꯟꯒꯤ ꯃꯤ ꯌꯥꯝꯕꯅꯤꯅ ꯎꯝ ꯃꯤ ꯑꯃꯅꯤꯅ ꯀꯩ ꯍꯥꯏꯁꯤꯔ ꯃꯊꯛꯇ ꯑꯗꯨꯝ ꯊꯤꯔꯒ ꯂꯩꯔꯅꯤ ꯃꯤ ꯃꯔꯤ ꯃꯉꯥꯅ ꯃꯈꯥꯗ ꯑꯗꯨꯝ ꯊꯤꯕ ꯃꯌꯥꯏꯗꯁꯨ ꯑꯗꯨꯝ ꯑꯗꯨꯝ ꯊꯤꯕꯅꯦ ꯃꯤ ꯌꯥꯝꯕꯅꯤꯅ ꯑꯗꯨ ꯑꯣꯏꯔꯁꯨ ꯌꯥꯝ ꯌꯥꯝ ꯐꯪꯉꯦꯕ ꯃꯤ ꯌꯥꯝꯃꯁꯨꯀꯣ
ꯑꯣ
ꯂꯩꯕꯅꯤꯅ ꯑꯗꯨꯝ ꯐꯪꯕꯅꯦ
ꯎꯝ
ꯆꯤꯡꯒꯤ ꯊꯔꯣꯏ ꯈꯔ ꯑꯁꯥꯡꯕ ꯍꯥꯏꯕ ꯇꯥꯔꯦꯅꯦ
ꯑꯥ ꯈꯪꯉꯦ ꯈꯪꯉꯦ ꯈꯪꯉꯦ ꯈꯪꯉꯦ
ꯎꯝ ꯑꯗꯨ ꯑꯣꯏꯔꯁꯨ ꯑꯗꯨꯗꯤ ꯀꯌꯥ ꯂꯩꯇ꯭ꯔꯦꯗ ꯂꯩꯕꯕꯨꯗꯤ ꯑꯗꯨꯝ ꯂꯩꯗ ꯀꯌꯥꯗꯤ ꯂꯩꯇ꯭ꯔꯦ
ꯑꯣ ꯍꯩ ꯍꯥ ꯊꯔꯣꯏꯁꯨ ꯍꯥꯎꯕꯅꯤꯅꯦ ꯑꯩꯈꯣꯏꯗꯤ ꯁꯤꯗ ꯕꯖꯥꯔꯗ ꯃꯣꯏ ꯑꯥ ꯀꯔꯤ ꯍꯥꯏꯁꯤꯔ ꯈꯔ ꯂꯋꯥꯏꯔꯣꯝꯗꯒꯤ ꯄꯨꯔꯛꯄ ꯎꯝ ꯄꯥꯠꯀꯤꯗꯣ ꯄꯥꯠꯀꯨꯝꯕ ꯈꯪꯗꯦ ꯂꯧꯕꯨꯛꯀꯤ ꯈꯪꯗꯦ ꯑꯗꯨꯒꯨꯝꯕ ꯈꯇꯪ ꯆꯥꯕ ꯇꯨꯔꯦꯜꯒꯤꯗꯤ ꯃꯍꯥꯎ ꯈꯔ ꯇꯣꯡꯉꯥꯟꯒꯅꯤꯗꯅ ꯑꯇꯣꯞꯄꯒ ꯍꯥꯏꯅꯔꯗꯤ ꯃꯍꯥꯎꯗꯤ ꯇꯨꯔꯦꯜꯅꯗꯤ ꯍꯦꯟꯒꯅꯤ ꯉꯥꯖꯦ ꯅꯨꯡꯇꯤꯒꯤ ꯐꯥꯕ ꯆꯠꯇꯣꯏꯔꯣ ꯅꯠꯇ꯭ꯔꯒ ꯉꯁꯤ ꯈꯇꯪꯔꯣ ꯅꯪꯅ ꯐꯥꯕ ꯆꯠꯂꯦ ꯍꯥꯏꯁꯤꯕꯣ
ꯀꯩ ꯍꯥꯏꯕ
ꯉꯥ ꯐꯥꯕ ꯆꯠꯄꯗꯣ
ꯍꯣꯏ
ꯅꯨꯡꯇꯤꯒꯤ ꯆꯠꯄ꯭ꯔꯥ ꯅꯠꯇ꯭ꯔꯒ ꯉꯁꯤ ꯈꯛꯇꯪꯔꯥ ꯅꯪꯅ ꯆꯠꯄꯗꯣ
ꯎꯝ ꯍꯟꯗꯛꯇꯤ ꯀꯩ ꯍꯥꯏꯁꯤꯔꯥ ꯅꯣꯡ ꯆꯨꯕ ꯃꯇꯝꯅꯤꯅ ꯎꯝ ꯏꯁꯤꯡꯗꯣ ꯑ ꯌꯥꯝ ꯆꯥꯎꯔꯛꯀꯅꯤ ꯑꯗꯨ ꯃꯇꯝ ꯌꯥꯝ ꯆꯥꯎꯕ ꯃꯇꯝꯗꯗꯤ ꯆꯠꯇꯦ ꯑꯗꯨꯒ ꯀꯩ ꯍꯥꯏꯁꯤꯔꯥ ꯅꯨꯃꯤꯠ ꯑꯃ ꯑꯅꯤ ꯅꯣꯡ ꯂꯦꯞ ꯅꯣꯡ ꯂꯦꯞꯔꯗꯤ ꯑ ꯀ꯭ꯔꯤ ꯍꯥꯏꯁꯤꯔ ꯏꯁꯤꯡꯗꯣ ꯈꯔ ꯍꯟꯊꯔꯅꯤꯅ
ꯎꯝ
ꯑꯗꯨ ꯃꯇꯝꯗꯅꯤ ꯉꯥ ꯌꯥꯝ ꯌꯥꯝ ꯐꯥꯕꯗꯣ ꯍꯥꯏꯕꯗꯤ ꯏꯁꯤꯡ ꯆꯥꯎꯕꯅꯤꯅ ꯉꯥꯗꯣ ꯀꯩ ꯍꯥꯏꯁꯤꯔꯥ ꯃꯐꯝ ꯑꯃꯗꯒꯤ ꯂꯥꯛꯑꯦꯗꯅ ꯏꯁꯤꯡ ꯆꯥꯎꯕꯅꯤꯅ
ꯎꯝ
ꯑꯗꯨꯒꯤ ꯂꯥꯛꯄꯅꯤꯅ ꯏꯁꯤꯡ ꯈꯔ ꯍꯟꯊꯔꯗꯤ ꯑꯗꯨꯝ ꯌꯥꯝ ꯌꯥꯝ ꯐꯕꯅꯦ ꯑꯁ ꯉꯁꯤꯗ ꯗꯣ ꯗꯥꯎ ꯌꯥꯕꯒꯤꯅꯤ
ꯑꯣ ꯑꯣ
ꯈꯣꯏ ꯑꯅꯤꯃꯛ ꯈꯣꯏ ꯑꯅꯤꯃꯛ ꯑꯩꯒꯤꯁꯨ ꯏꯃꯥꯟꯅꯕꯒꯤꯁꯨ ꯉꯥꯟꯅ ꯂꯣꯏ ꯄꯨꯔꯥ ꯆꯠꯈꯔꯦ
ꯌꯥꯝ ꯅꯨꯡꯉꯥꯏꯇꯦ
ꯑꯁ ꯑꯗꯣ ꯍꯌꯦꯡꯗꯤ ꯆꯠꯀꯦꯔꯣ ꯑꯃꯨꯛ
ꯎꯝ ꯍꯌꯦꯡꯁꯦ ꯀ꯭ꯔꯤ ꯍꯥꯏꯁꯤꯔꯥ ꯅꯣꯡ ꯆꯨꯗꯥꯗꯤ ꯑꯃꯨꯛ ꯆꯠꯄꯅꯤ ꯈꯣꯏ
ꯎꯝ ꯎꯝ ꯌꯥꯝ ꯌꯥꯝ ꯐꯪꯕ ꯑꯣꯏꯖꯔꯣ ꯍꯌꯦꯡꯗꯤ ꯑꯃꯨꯛ
ꯍꯣꯏꯅꯦ ꯑꯁ ꯉꯁꯤꯗꯣ ꯌꯥꯝ ꯅꯨꯡꯉꯥꯏꯇꯕꯅꯦ ꯑꯁꯦꯡꯕ
ꯎꯝ
ꯍꯦꯛ ꯀꯨꯝꯃꯒ ꯍꯦꯛ ꯃꯥꯡꯈꯤꯕ ꯋꯥꯅꯤꯅꯦ
ꯑꯣ
ꯅꯠꯇ꯭ꯔꯗꯤ ꯈꯔꯗꯤ ꯐꯥꯗꯣꯔꯤꯕꯅꯤ ꯉꯁꯤꯁꯦ
ꯍꯣꯏ ꯍꯣꯏ ꯅꯣꯡꯃ ꯅꯣꯡꯃꯒꯤ ꯎꯝ
ꯑꯗꯨ ꯏꯁꯤꯡꯁꯨ ꯑꯗꯨꯝ ꯅꯨꯡꯉꯥꯏꯕ
ꯑꯣ꯬꯬꯬
ꯏꯁꯤꯡ ꯌꯥꯝ ꯃꯣꯠꯂꯗꯤ ꯈꯣꯏꯗꯤ ꯀꯌꯥ ꯐꯥꯗꯦꯕ
ꯑꯣ
ꯁꯤꯡꯁꯨ ꯑꯗꯨꯝ ꯆꯥꯡꯗ ꯑꯗꯨꯝ ꯅꯨꯡꯉꯥꯏꯕ
ꯎꯝ
ꯅꯨꯃꯤꯠꯁꯨ ꯅꯨꯡꯁꯥ ꯀꯟꯕꯅꯤꯅ ꯑꯗꯨꯝ ꯅꯨꯡꯉꯥꯏꯕ ꯁꯤꯗꯤ ꯌꯥꯝ ꯅꯨꯡꯉꯥꯏꯕꯅꯦ
ꯑꯗꯣ ꯅꯣꯏ ꯉꯥꯁꯦ ꯌꯥꯝ ꯌꯥꯝ ꯆꯥꯎꯕꯁꯨ ꯐꯪꯕ꯭ꯔꯥ ꯍꯥꯏꯕꯗꯤ ꯉꯥ ꯉꯥꯒꯨꯝꯕ ꯇꯧꯕ ꯃꯇꯝꯗ
ꯉꯥꯁꯦ ꯀꯩ ꯍꯥꯏꯁꯤꯔꯥ ꯑꯩ ꯑꯗꯨꯗꯤ ꯎꯝ ꯈꯣꯏꯁꯨ ꯑꯆꯧꯕ ꯂꯩ ꯃ ꯆꯥ ꯂꯩꯗꯅ
ꯑꯣ ꯑꯣ ꯆꯨꯝꯃꯦ ꯆꯨꯝꯃꯦ
ꯑꯗꯨ ꯀꯩ ꯍꯥꯏꯁꯤꯔ ꯑꯁ ꯑꯩ ꯍꯥꯏꯕ ꯍꯩꯇꯦꯅꯦ